ꯂꯥꯛꯑꯣ
ꯀꯩꯗꯧꯔꯤꯒꯦ
ꯂꯧ ꯆꯠꯂꯤꯌꯦ
ꯑꯁ ꯅꯨꯡꯉꯥꯏꯔꯝꯅꯦꯍꯦ ꯅꯣꯡ ꯃꯇꯥꯁꯤꯒ
ꯅꯣꯡꯗꯤ ꯇꯥꯔꯛꯇ꯭ꯔꯤꯗ ꯑꯩꯈꯣꯏꯗꯗꯤ
ꯑꯣ ꯑꯩꯈꯣꯏꯅꯗꯗꯤ ꯅꯣꯡ ꯌꯥꯝ ꯆꯨꯏ ꯉꯁꯤ ꯅꯨꯃꯤꯠ ꯆꯨꯞꯄ ꯅꯣꯡ ꯆꯨꯌꯦ꯫
ꯃꯝꯕꯨꯗꯤ ꯃꯝꯃꯤꯌꯦ ꯑꯗꯣ ꯇꯥꯕꯗꯤ ꯁꯨꯛꯇ ꯇꯥꯗꯦ ꯂꯧ ꯂꯤꯡꯕ ꯂꯧ ꯂꯤꯡꯕꯅꯦꯕ
ꯑꯣ ꯅꯨꯡꯉꯥꯏꯅꯤꯅꯦ ꯑꯗꯨꯗꯤ
ꯎꯝ ꯅꯨꯡꯉꯥꯏꯔꯦ ꯉꯁꯤꯗꯤ ꯅꯨꯃꯤꯠ ꯌꯥꯝ ꯐꯔꯦ ꯑꯩꯈꯣꯏꯗꯗꯤ
ꯍꯣꯏ ꯑꯁ ꯅꯣꯡꯁꯨ ꯆꯨꯗꯕ ꯅꯨꯃꯤꯠꯁꯨ ꯊꯣꯛꯇꯕꯀꯣ ꯑꯩꯗꯤ ꯀꯩꯁꯨ ꯇꯧꯗꯤꯌꯦ ꯍꯧꯖꯤꯛꯇ ꯎꯝ ꯍꯧꯖꯤꯛꯇ ꯑꯉꯥꯡ ꯍꯧꯒꯠꯄꯀꯣ
ꯑ
ꯎꯝ ꯑꯗꯨꯒꯤ ꯑꯉꯥꯡ ꯌꯦꯡꯁꯤꯜꯂ ꯂꯩꯕ
ꯍꯟꯗꯛꯀꯤꯁꯦ ꯂꯥꯁꯀꯤ ꯑꯣꯏꯅ ꯆꯠꯂꯤꯌꯦ ꯂꯧ ꯂꯤꯡꯕ ꯊꯕꯛꯁꯦ
ꯑꯣ ꯑꯩꯈꯣꯏꯗꯗꯤ ꯏꯁꯤꯡ ꯂꯩꯇꯦ ꯍꯥꯏꯅ ꯂꯧ ꯈꯣꯏꯗꯕ ꯃꯤꯁꯨ ꯂꯩꯌꯦ ꯑꯗꯨꯒ ꯏꯁꯤꯡ ꯆꯥꯎꯒꯜꯂꯦ ꯍꯥꯏꯅ ꯂꯧ ꯎꯗꯕ ꯃꯤꯁꯨ ꯃꯌꯥꯝ ꯂꯩꯌꯦ
ꯑꯣ ꯍꯟꯗꯛꯁꯦ ꯅꯣꯡ ꯌꯥꯝ ꯇꯥꯕꯅꯤꯅ ꯏꯁꯤꯡ ꯂꯩꯗꯤ ꯂꯩꯇꯕꯅꯤꯅ ꯍꯟꯗꯛꯁꯦ ꯇꯣꯏ ꯇꯣꯏꯅ ꯇꯥꯕꯅꯦꯕ ꯑꯩꯈꯣꯏꯗꯤ ꯍꯧꯖꯤꯛꯄꯨꯗꯤ ꯑꯗꯨꯝ ꯂꯣꯏ ꯂꯣꯏꯁꯤꯜꯂꯥꯛꯑꯦ ꯑꯌꯥꯝꯕꯗꯗꯤ
ꯃꯥꯅꯦ ꯃꯥꯅꯦ
ꯀꯔꯤ ꯀꯔꯤ ꯊꯕꯛ ꯁꯨꯔꯥ ꯂꯩꯒꯦ ꯅꯣꯏꯗꯤ
ꯑꯩꯈꯣꯏꯗꯤ ꯀꯔꯤꯕꯨ ꯇꯧꯅꯤ ꯑꯩꯗꯤ ꯑꯉꯥꯡ ꯑꯄꯤꯛꯄ ꯂꯩꯃꯤꯅ ꯑꯉꯥꯡ ꯑꯗꯨꯝ ꯌꯦꯡ ꯁꯤꯜꯂꯒ ꯂꯩꯌꯦ
ꯑꯩꯈꯣꯏꯅꯤ ꯆꯞ ꯃꯥꯟꯅꯩꯗ ꯑꯩꯁꯨ ꯂꯩꯕꯅꯦ
ꯑꯣ ꯑꯉꯥꯡ ꯀꯌꯥ ꯑꯣ ꯑꯉꯥꯡ ꯀꯌꯥ ꯁꯨꯔꯒꯦ
ꯑꯉꯥꯡ ꯑꯍꯨꯝ ꯁꯨꯔꯕꯅꯦ ꯑꯩꯗꯤ
ꯑꯣ ꯑꯩꯁꯨꯅꯦ ꯑꯩꯒ ꯆꯞ ꯃꯥꯟꯅꯔꯦ ꯑꯗꯨꯗꯤ
ꯍꯣꯏ ꯑꯍꯟꯗꯣ ꯆꯍꯤ ꯀꯌꯥ ꯁꯨꯔꯒꯦ
ꯏ ꯏꯆꯥ ꯅꯨꯨꯄꯤ ꯑꯍꯟꯗꯣ ꯆꯍꯤ ꯗꯤꯁ ꯌꯌꯥꯔꯅ ꯆꯍꯤ ꯅꯥꯏꯟ ꯅꯥꯏꯟ ꯏꯌꯥꯔ ꯁꯨꯕꯗꯧꯔꯦ ꯑꯃꯁꯤꯅ ꯁꯦꯚꯦꯟꯅꯦ ꯑꯃꯁꯤꯅ ꯆꯍꯤ ꯃꯦꯗꯒꯤ ꯆꯍꯤ ꯐꯥꯔꯤꯌꯦ ꯆꯍꯤ ꯑꯃꯈꯛꯇ ꯉꯥꯏꯔꯤꯌꯦ ꯑꯃꯁꯦ
ꯑꯣ ꯑꯗꯨꯗꯤ ꯐꯩꯅ ꯑꯁ ꯑꯩꯗꯤ ꯑꯍꯟꯗꯨꯅ ꯆꯍꯤ ꯇꯔꯨꯛ ꯑꯗꯨꯒ ꯃꯈꯥꯗꯨꯅ ꯆꯍꯤ ꯑꯍꯨꯝ ꯑꯗꯨꯒ ꯂꯥꯁꯇꯨꯅ ꯆꯍꯤ ꯑꯅꯤ ꯁꯨꯗꯧꯔꯦ ꯑꯥꯒꯁ ꯊꯣꯛꯂꯛꯑꯗꯤ
ꯑꯣ ꯑꯣ ꯆꯞ ꯆꯥꯔꯦ ꯑꯩꯈꯣꯏꯗꯤ ꯁꯤ ꯃꯤꯗꯜꯒ ꯁꯤ ꯈ꯭ꯋꯥꯏꯗꯒꯤ ꯑꯇꯣꯟꯕꯤꯁꯦ ꯃꯣꯏꯅꯤ ꯃꯔꯛ ꯇ ꯒꯦꯞꯁꯦ ꯈꯔ ꯂꯩꯕꯅꯤꯅꯀꯣ
ꯑꯥ ꯑꯗꯣ ꯒꯦꯞ ꯂꯩꯥꯕꯅ ꯅꯨꯡꯉꯥꯏꯕ ꯍꯥꯏꯕꯅꯦ ꯑꯩꯗꯤ ꯒꯦꯞ ꯀꯌꯥ ꯌꯥꯎꯗꯕꯒꯦ ꯑꯁ ꯏꯁꯥꯁꯦ ꯌꯥꯗ꯭ꯔꯦ ꯂꯣꯏ ꯀꯔꯤ ꯍꯥꯏꯒꯗ ꯌꯥꯗ꯭ꯔꯕꯅꯦ
ꯒꯦꯞ ꯌꯥꯝ ꯁꯥꯡꯅ ꯂꯩꯥꯏꯌꯦꯅ ꯑ ꯆꯞ ꯃꯥꯟꯅꯩꯗ ꯏꯁꯥꯗꯤ ꯑꯩꯗꯤ ꯏꯄꯥꯄꯥ ꯀꯩꯅꯣ ꯏꯌꯥꯡꯁꯨ ꯀꯪꯅꯩꯗꯀꯣ ꯑꯉꯥꯡꯉꯩꯗꯁꯨ ꯍꯦꯟꯅ ꯑꯃꯨꯛ ꯀꯪꯕ ꯑꯗꯨꯒ
ꯎꯝ
ꯅꯣꯏ ꯊꯣꯛꯄ ꯃꯇꯝꯗꯤ ꯁꯨꯛꯂꯩ ꯂꯩꯇꯦꯗ ꯑꯩꯒꯤ
ꯂꯩꯔꯔꯣꯏ ꯑꯩꯈꯣꯏꯗꯤ ꯂꯩꯔꯔꯣꯏ ꯑꯉꯥꯡꯅ ꯑꯃꯨꯛ ꯈꯣꯝ ꯊꯛꯄ
ꯍꯣꯏ
ꯂꯣꯏ ꯆꯥꯔꯁꯨ ꯑꯩꯈꯣꯏꯒꯤꯗ ꯀꯩꯅꯣ ꯇꯧꯗ꯭ꯔꯦꯕ ꯃꯣꯏꯗ ꯂꯣꯏ ꯆꯠꯂꯦꯕ
ꯉꯥꯏꯔꯦꯕ
ꯎꯝ ꯅꯣꯏꯗꯤ ꯂꯩ ꯅꯨꯡꯉꯥꯏꯕ꯭ꯔꯣ
ꯈꯪꯗꯦ ꯑꯗꯨꯝ ꯍꯣꯏ ꯑꯅꯥ ꯑꯌꯦꯛ ꯂꯩꯇꯕꯅꯤꯅ ꯅꯨꯡꯉꯥꯏ ꯍꯥꯏꯕ ꯇꯥꯔꯦ
ꯍꯣꯏ ꯑꯗꯨꯅꯦ ꯑꯗꯨꯅ ꯈ꯭ꯋꯥ ꯐꯥꯕꯅꯦ ꯑꯩꯈꯣꯏꯒꯤꯗꯤ
ꯀꯩꯕ
ꯑꯗꯨꯅ ꯈ꯭ꯋꯥꯏꯗꯒꯤ ꯐꯥꯕꯅꯦ
ꯃꯥꯅꯦ ꯃꯥꯅꯦ ꯂꯥꯏ ꯂꯥꯏꯔꯦꯁꯨꯨ ꯀꯣ ꯄꯩꯥꯁ ꯄꯩꯁꯥꯅ ꯄꯥꯏꯗ꯭ꯔꯁꯨ ꯂꯥꯏꯕ ꯏꯃꯨꯡꯗ ꯄꯥꯜꯂꯁꯨ ꯑꯅꯥ ꯑꯌꯦꯛ ꯂꯩꯗꯕ ꯍꯥꯏꯕꯁꯦ ꯌꯥꯝꯅ ꯅꯨꯡꯉꯥꯏꯌꯦ
ꯎꯝ ꯑꯗꯨꯅꯦ ꯑꯗꯣ ꯅꯨꯄꯥ ꯀꯌꯥ ꯅꯨꯄꯤ ꯀꯌꯥꯅꯣ
ꯑꯁ ꯑꯩꯗꯤ ꯅꯨꯄꯤ ꯍ ꯉꯝꯇꯦꯅꯦ
ꯌꯥꯝ ꯐꯩꯌꯦ ꯑꯩꯗꯤ ꯅꯨꯄꯥ ꯑꯍꯟ ꯑꯅꯤꯗꯣ ꯅꯨꯄꯥꯅꯦ ꯑꯇꯣꯝꯕꯤꯗꯨ ꯅꯨꯄꯤ ꯈꯔ ꯈꯣꯏ ꯑꯇꯣꯝꯕꯗꯣ ꯅꯨꯄꯤ
ꯑꯣ ꯆꯞ ꯆꯥꯔꯦ ꯑꯗꯨꯗꯤ ꯅꯪꯒꯤꯗꯤ ꯆꯞ ꯆꯥꯔꯦ
ꯑꯁ ꯆꯞꯄꯨꯗꯤ ꯆꯥꯔꯦ ꯑꯗꯨꯕꯨ ꯑꯁ ꯅꯨꯄꯥ ꯍꯥꯏꯕꯁꯤ ꯉꯥꯡ ꯅꯥꯕ ꯉꯝꯗꯕꯅꯤꯍꯦ ꯃꯣꯏꯅꯤ ꯆꯞ ꯃꯥꯟꯅꯕꯅꯤꯅ ꯆꯍꯤꯗꯨꯁꯨ ꯌꯥꯝ ꯈꯦꯠꯅꯗꯕꯅꯤꯅꯀꯣ ꯑꯩꯁꯦ ꯃꯣꯏꯅꯤ ꯉꯥꯡꯅꯅꯕꯗ ꯀꯣꯛꯀ ꯀꯥꯏꯒꯗꯧꯔꯦ ꯑꯩ
ꯑꯁ ꯅꯨꯄꯤ ꯑꯩꯈꯣꯏꯁꯨ ꯏꯆꯥ ꯅꯨꯄꯤ ꯑꯅꯤꯁꯨ ꯑꯁ ꯌꯥꯝ ꯌꯥꯗꯦ ꯑꯩꯈꯣꯏꯅ ꯉꯥꯡ ꯑꯩꯅ ꯂꯥꯎꯕꯁꯤꯀꯣ ꯑꯩꯅ ꯂꯥꯎꯕ ꯈꯛꯇꯅ ꯁꯨꯛꯇ ꯇꯥꯕꯤꯔꯣꯏ
ꯂꯥꯎꯕꯗꯨ ꯇꯥꯗ꯭ꯔꯦ ꯎꯝ ꯑꯩꯁꯦ ꯂꯥꯎꯃꯟꯗꯅꯀꯣ ꯑꯩꯁꯦ ꯑꯗꯨꯃꯥꯏꯅ ꯈꯜꯂꯦꯕ ꯂꯧꯃꯟꯕ ꯃꯤꯁꯦ ꯀꯪꯉꯦꯌꯦ ꯑꯗꯣ ꯂꯥꯎꯃꯟꯗꯨꯅ ꯑꯩꯁꯦ ꯏꯁꯥꯁꯦ ꯀꯪꯕ ꯖꯥꯠꯂꯅ ꯑꯗꯨꯝ ꯈꯜꯂꯛꯑꯦꯕ
ꯏꯆꯦꯕꯨꯁꯨ ꯌꯥꯝ ꯅꯪꯅ ꯇꯔꯗꯅ ꯑꯣꯏꯊ ꯌꯥꯝ ꯅꯊꯌ ꯄꯆ ꯃꯅꯦ
ꯎꯝ ꯎꯝ ꯑꯗꯨꯕꯨ ꯅꯨꯄꯥꯅꯗꯤ ꯍꯦꯟꯕꯅꯤꯀꯣ
ꯍꯣꯏ ꯑꯗꯨꯕꯨꯗꯤ ꯑꯗꯨꯃꯥꯏꯅꯗꯤ ꯍꯥꯏꯌꯦ ꯍꯣꯏ ꯅꯨꯄꯥ ꯅꯨꯄꯥꯗꯤ ꯌꯥꯝ ꯍꯦꯜꯂꯦꯅꯗꯤ ꯍꯥꯏꯌꯦ ꯑꯗꯨꯕꯨ ꯈꯪꯗꯦ ꯑꯩꯈꯣꯏꯒꯤ ꯁꯤ ꯑꯩꯅ ꯅꯨꯄꯥ ꯌꯥꯎꯗꯕꯨ ꯏꯔꯥ ꯑꯗꯨꯝ ꯆꯞ ꯃꯥꯟꯅꯒꯣ ꯆꯞ ꯃꯥꯟꯅꯩ ꯍꯥꯏꯅ ꯂꯧꯋꯦ
ꯑꯩꯗꯤ ꯑꯩꯗꯤ ꯅꯨꯄꯤ ꯑꯗꯨꯝ ꯄꯥꯝꯃꯦꯗ ꯑꯥ
ꯑꯩꯅ ꯃꯤꯅ ꯁꯨꯃꯥꯏꯅ ꯍꯥꯏꯅꯔꯤꯉꯩꯗ ꯑꯩꯅ ꯑꯁ ꯑꯁꯤꯗꯒꯤ ꯅꯨꯄꯥꯅ ꯍꯦꯜꯂꯦ ꯍꯥꯏꯔꯗꯤ ꯅꯨꯄꯤꯅ ꯅꯨꯄꯥ ꯑꯃꯨꯛ ꯄꯣꯛꯂꯝꯑꯕꯅꯦ ꯑꯩꯗꯤ ꯁꯤꯒꯦ ꯇꯧꯔꯝꯅꯦ
ꯑꯥ
ꯑꯗꯨ ꯑꯗꯨ ꯍꯥꯏꯗꯒ ꯍꯣꯏꯅꯨꯄꯥꯅ ꯑꯁ ꯅꯨꯄꯥ ꯉꯥꯛꯇ ꯄꯣꯛꯇ ꯃꯤꯗꯤ ꯀꯃꯥꯏꯅ ꯌꯣꯛꯂꯝꯒꯅꯤ ꯑꯗꯨꯗꯤ ꯅꯪꯁꯨ ꯃꯥ ꯍꯜꯂꯗꯤꯅ ꯍꯥꯏ
ꯑꯩꯗꯤ ꯈꯜꯂꯦ ꯑꯩ ꯅꯨꯄꯥ ꯑꯅꯤ ꯈꯛꯇ ꯐꯥꯎ ꯍꯥꯏꯕ ꯉꯝꯗꯕꯅꯤꯅꯀꯣ ꯑꯩꯅ ꯁꯨꯝ ꯁꯨꯃꯥꯏ ꯍꯦꯛ ꯍꯦꯛ ꯍꯥꯏꯕꯅꯦ ꯅꯨꯄꯥ ꯃꯔꯤ ꯃꯉꯥ ꯄꯣꯛꯄ ꯎ ꯄꯣꯛꯄ ꯍꯣꯏꯗꯤ ꯀꯃꯥꯏ ꯀꯔꯝꯍꯥꯏꯅ ꯉꯥꯡꯅ ꯂꯩꯕ ꯖꯥꯠꯂꯥ ꯑꯅꯤꯈꯛ ꯐꯥꯎ ꯑꯩꯁꯦ ꯁꯤꯗꯧꯔꯦꯅ ꯑꯩꯅ ꯑꯩꯅ ꯍꯦꯛ ꯍꯦꯛ ꯍꯥꯏꯕ ꯉꯥꯡ ꯅꯥꯕꯁꯦ ꯌꯥꯝ ꯂꯨꯑꯦꯕ ꯃꯣꯏꯁꯦ ꯍꯟꯗꯛ ꯃꯔꯛꯁꯤꯗꯤ ꯅꯣꯡ ꯆꯨꯕ ꯁꯤꯖꯟꯁꯤꯒꯀꯣ ꯑꯁ ꯍꯦꯛ ꯊꯧꯕ ꯑꯗꯨꯝ ꯆꯣꯠꯂꯒ ꯑꯃꯨꯛ ꯍꯜꯂꯛꯀꯅꯤ ꯑꯃꯨꯛ ꯑꯃ ꯍꯣꯡꯒꯅꯤ ꯍꯦꯛ ꯑꯃꯨꯛ ꯁꯣꯠ ꯆꯣꯠꯂ ꯑꯃꯨꯛ ꯑꯗꯨꯝ ꯍꯜꯂꯛꯀꯅꯦꯕ ꯅꯨꯡꯇꯤꯒꯤ ꯅꯣꯡꯃꯗ ꯑꯅꯤ ꯑꯍꯨꯝꯔꯛ ꯃꯣꯏꯒꯤ ꯗ꯭ꯔꯦꯁꯇꯣ ꯍꯣꯡꯒꯅꯦꯕ ꯑꯗꯨꯒꯤ ꯐꯤꯁꯨ ꯁꯨꯕ ꯉꯝꯗꯦꯕ
ꯑꯁ ꯑꯗꯨꯅꯤ ꯅꯣꯏꯗꯤ ꯋꯥꯁꯤꯡ ꯃꯦꯆꯤꯟ ꯂꯩꯔꯝ ꯑꯩꯗꯤ ꯈꯨꯠ ꯃꯦꯆꯤꯟꯅꯤꯅ ꯎꯄꯥꯏ ꯂꯩꯇꯦ
ꯋꯥꯆꯁꯤꯡ ꯃꯆꯤꯟꯕꯨꯗꯤ ꯂꯩꯌꯦ ꯑꯗꯨꯕꯨ ꯑꯁ ꯉꯝꯗꯦ ꯏꯁꯤꯡꯗꯣ ꯑꯗꯨꯝ ꯅꯛꯄꯗꯤ ꯅꯛꯑꯦ ꯑꯗꯨꯕꯨ ꯑꯩꯅ ꯄꯥꯏꯗꯣ ꯀꯩꯅꯣ ꯁꯝꯅꯤꯉꯥꯏꯗ ꯄꯥꯏꯠꯇꯣ ꯂꯩꯇꯕ ꯑꯗꯨꯒ ꯑꯩ ꯈꯨꯣꯟꯠꯅ ꯁꯣꯛꯄꯅꯦꯕ ꯌꯥꯝꯅꯗꯤ ꯂꯥꯞꯇꯕꯅꯦꯕ ꯑꯗꯨꯕꯨ
ꯑꯗꯨꯅꯦ
ꯑꯩ ꯂꯩꯔꯒ ꯑꯩꯈꯣꯏꯁꯦ ꯇꯂꯛꯑꯦ ꯍꯥꯏꯕꯗꯣ ꯑꯗꯨꯝ ꯅꯨꯡꯉꯥꯏꯔ ꯅꯨꯡꯉꯥꯏꯔꯒ ꯍꯦꯛ ꯍꯦꯛ ꯇꯥꯜꯂꯛꯑꯦ ꯍꯥꯏꯕꯗꯣ ꯍꯥꯏꯁꯤꯔꯥ ꯈꯪꯗꯦ ꯑꯗꯨꯃꯥꯏꯅ ꯇꯧꯕꯖꯥꯠꯅ
ꯃꯥꯅꯦ ꯃꯥꯅꯦ ꯑꯗꯣ ꯑꯉꯥꯡꯒꯤ ꯃꯄꯥꯗꯤ ꯀꯩ ꯀꯩ ꯊꯕꯛ ꯁꯨꯒꯦ
ꯀꯔꯤꯁꯨ ꯁꯨꯗ꯭ꯔꯦꯗ ꯑꯗꯨꯝ ꯑꯐꯪ ꯑꯐꯪꯕ ꯊꯕꯛꯇꯣ ꯑꯗꯨꯝ ꯇꯧꯔꯦ ꯍꯟꯗꯛꯄꯨꯗꯤ ꯇꯝꯄꯥꯛꯂ ꯇꯝꯕꯅꯤꯅ ꯃꯥꯅ ꯏꯟꯖꯤꯟ ꯄꯥꯏꯔꯒ ꯂꯧ ꯈꯣꯏꯕ ꯍꯦꯛ ꯍꯦꯛ ꯆꯠꯄꯅꯦ ꯉꯁꯤꯁꯨ ꯆꯠꯈꯤꯕꯅꯦ
ꯑꯣ ꯑꯣ ꯐꯩꯌꯦ ꯑꯗꯨꯗꯤ
ꯏꯟꯖꯤꯟ ꯄꯥꯏꯕ ꯃꯇꯝꯗ ꯆꯠꯂꯦ ꯑꯗꯨꯒ ꯎ ꯈꯥꯏꯕ ꯃꯇꯝꯗꯅ ꯎꯒꯤ ꯃꯦꯆꯤꯟꯗꯣ ꯄꯥꯏꯔꯒ ꯆꯠꯂꯦ ꯑꯗꯨꯝ ꯇꯧꯋꯦ
ꯑꯁ ꯑꯗꯨꯝ ꯃꯦꯆꯤꯟ ꯄꯥꯏꯕ ꯍꯥꯏꯕ ꯃꯤꯁꯤꯡꯗꯤ ꯑꯗꯨꯝ ꯌꯥꯕꯅꯦ
ꯈꯪꯗꯦ ꯃꯦꯆꯤꯟꯗꯣ ꯄꯥꯏꯃꯜꯂꯁꯨ ꯃꯣꯏ ꯃꯁꯥꯗꯣ ꯀꯩꯅꯣ ꯇꯧꯋꯦꯕ ꯃꯁꯥꯗ ꯁꯣꯛꯂꯛꯑꯦꯕ
ꯍꯣꯏ ꯍꯣꯏ ꯃꯥꯅꯦ ꯃꯥꯅꯦ ꯃꯥꯗꯤ ꯍꯣꯏ ꯚꯥꯏꯕ꯭ꯔꯦꯁꯟ ꯑꯣꯏꯕꯤꯒꯤꯀꯣ
ꯎꯝ
ꯑꯗꯨꯅꯦ ꯋꯥꯏ ꯆꯤꯡꯕ
ꯀꯔꯤ ꯏꯟꯖꯥꯡ ꯆꯥꯒꯦ ꯉꯁꯤꯗꯤ ꯅꯣꯏꯗꯤ
ꯑꯩꯈꯣꯏꯗꯤ ꯑ ꯑꯩꯗꯤ ꯉꯁꯤ ꯑꯩꯈꯣꯏ ꯅꯨꯄꯥꯁꯨ ꯃꯁꯥ ꯉꯝꯗꯕ ꯑꯗꯨꯒꯤ ꯑꯉꯥꯡ ꯑꯅꯤꯒꯤ ꯁ꯭ꯀꯨꯜ ꯑꯦꯛꯖꯥꯝ ꯆꯠꯂꯅꯤ ꯍꯥꯏꯅ ꯅ꯭ꯌꯨꯇ꯭ꯔꯦꯂꯥꯗꯣ ꯑꯗꯨ ꯀꯉꯧ ꯇꯧꯕꯤꯌꯦ
ꯑꯥ ꯑꯥ
ꯏꯅꯦ ꯏꯅꯦꯕꫭꯛ ꯑꯩꯈꯣꯏꯅ ꯍꯪꯉꯣꯏ ꯐꯥꯔꯒ ꯄꯤꯔ ꯀꯣ ꯑꯩꯗꯤ ꯑꯗꯨ ꯑꯣꯏꯅ ꯆꯥꯔꯦ ꯑꯩꯈꯣꯏ ꯅꯨꯄꯥꯅ ꯕꯨꯖꯤꯌꯥꯅꯦ ꯀꯉꯥꯎꯅꯦ
ꯑꯩ ꯑꯃꯨꯛ ꯀꯥꯎꯈ꯭ꯔꯦꯅꯦ ꯍꯪꯉꯣꯏꯗ ꯀꯔꯝꯕꯗꯨꯅꯣ ꯑꯩ
ꯍꯪꯉꯣ ꯍꯪꯉꯣ ꯌꯥꯝ ꯍꯥꯕꯗꯣ ꯐꯣꯔꯣꯛꯇꯣ
ꯍꯥꯥ ꯑꯣ ꯑꯣ ꯑꯣ ꯈꯣꯏꯗꯤ ꯆꯥꯗꯦ
ꯍꯣꯏ ꯑꯣ ꯑꯗꯨꯗꯤ ꯅꯪ ꯔꯤꯌꯦꯝꯃꯩ ꯑꯣꯏꯕꯤꯒꯦꯔꯥ
ꯍꯥꯥ
ꯅꯪꯒꯤ ꯀꯩꯅꯣꯗꯣ ꯌꯨꯝꯅꯥꯛ ꯅꯥꯛꯇꯣ
ꯅꯠꯇꯦ ꯅꯠꯇꯦ ꯑꯩꯈꯣꯏꯅ ꯁꯦꯚꯦꯟ ꯗꯦ ꯑꯣꯏꯕꯒꯤ
ꯑꯣ ꯑꯣ ꯑꯣ ꯑꯣ ꯍꯣꯏ ꯑꯗꯨ ꯃꯥꯅ ꯇꯧꯕ ꯂꯩꯌꯦ ꯑꯩꯈꯣꯏꯗꯤ ꯑꯩꯁꯨ ꯆꯥꯔꯝꯗꯕꯅꯦꯕ ꯌꯨꯝꯗ ꯂꯩꯔꯤꯉꯩꯗꯗꯤ
ꯑꯥ ꯍꯪꯉꯣꯏꯗꯤ ꯏꯁꯥ ꯌꯥꯝ ꯐꯕꯅꯦ ꯍꯥꯏꯌꯦꯏ ꯏ ꯌꯥꯝ ꯀꯩꯅꯣ ꯇꯧꯕꯅꯦ ꯑꯥꯏꯔꯟꯒꯤ ꯁꯔꯨꯛꯇꯣ ꯌꯥꯝꯃꯦ ꯍꯥꯏꯌꯦ
ꯎꯝ ꯍꯪꯉꯣꯏꯑ ꯍꯪꯉꯣꯏꯑꯦ ꯆꯥꯕꯁꯦ ꯐꯩ ꯍꯥꯏꯕꯁꯦ ꯑꯩ ꯏꯆꯥꯅꯨꯄꯤ ꯅꯨꯄꯤ ꯑꯍꯟ ꯃꯤꯔꯣꯜꯂꯤꯉꯩꯗ ꯈꯪꯕꯅꯦ ꯑꯩꯁꯨ ꯌꯨꯝꯗ ꯂꯩꯔꯤꯉꯩꯗ ꯀꯩꯁꯨ ꯆꯥꯔꯛꯇꯕꯅꯤꯅꯀꯣ ꯑꯩꯈꯣꯏ ꯅꯨꯄꯥꯅ ꯑꯩꯅ ꯀꯔꯤꯁꯨ ꯉꯥꯝꯗꯅ ꯂꯩꯕ ꯑꯗꯨꯒꯤ ꯑꯩꯈꯣꯏ ꯅꯨꯄꯥꯅ ꯑ ꯍꯪꯉꯣꯏ ꯆꯥꯈ꯭ꯔꯀꯣ ꯍꯥꯏꯔꯒ ꯑꯩ ꯇꯨꯒꯥꯠꯆꯩ ꯑꯩ ꯁꯨꯡꯆꯥ ꯆꯥꯔ ꯗꯦ ꯍꯥꯏꯔꯒ ꯃꯥꯅ ꯅꯝꯐꯨꯗ ꯐꯖꯅ ꯉꯥꯎꯕꯤꯕꯀꯣ
ꯑꯥ
ꯑꯗ ꯇꯨꯝꯂꯝꯗꯥꯏꯗ ꯑ ꯃꯐꯩ ꯑꯃꯅꯤ ꯆꯥꯕꯤꯕ ꯑꯗꯨꯒ ꯇꯨꯝꯂꯒ ꯍꯒꯥꯏꯕ ꯀꯥꯟꯗꯗꯤ ꯑꯁ ꯅꯍꯥꯟ ꯑꯩꯅ ꯆꯥꯛ ꯆꯥꯕꯤꯗꯅ ꯀꯔꯤꯁꯨ ꯍꯧꯒ ꯆꯄꯁꯨ ꯉꯝꯗꯦ ꯋꯥ ꯉꯥꯡꯕ ꯐꯥꯎ ꯉꯝꯗꯦ ꯎ ꯊꯕꯛ ꯁꯨꯕ ꯁ ꯉꯝꯗꯦ ꯆꯥꯛ ꯏꯟꯁꯥꯡꯁꯨ ꯆꯥꯅꯤꯡꯗꯅ ꯂꯩꯕꯗꯣ ꯑꯗꯣ ꯍꯪꯉꯣꯏꯁ ꯕ ꯆꯥꯔꯒ ꯍꯧꯒꯠꯄ ꯅꯨꯃꯤꯠꯇꯨꯗꯤ ꯑꯩꯅ ꯍꯦꯛ ꯌꯥꯍꯧ ꯌꯥꯝ ꯉꯟꯅ ꯍꯧꯒꯠꯂꯒ ꯑꯩꯅ ꯆꯥꯛ ꯏꯟꯁꯥꯡ ꯊꯣꯡꯑꯒ ꯂꯩꯕ ꯑꯗꯨꯒꯤ ꯉꯁꯤ ꯅꯪ ꯅꯁꯥ ꯈꯔ ꯅꯨꯡꯉꯥꯏꯕ꯭ꯔꯥ ꯍꯥꯏꯌꯦ ꯑꯩꯕꯨ ꯑꯩꯅ ꯍꯣꯏ ꯅꯨꯡꯉꯥꯏꯅꯦ ꯉꯁꯤ ꯀꯩꯁꯨ ꯇꯧꯗꯦ ꯍꯥꯏꯔꯒꯦ ꯑꯩ ꯍꯥꯏꯔꯦꯗ ꯅꯍ ꯉꯔꯥꯡ ꯍꯪꯉꯛꯑꯣ ꯍꯪꯉꯣꯏꯦ ꯆꯥ ꯄꯤꯕꯒꯤꯅꯦ ꯍꯥꯏ ꯃꯥꯅ ꯍꯥꯏꯔꯛꯄ ꯑꯁ ꯑꯗꯨ ꯑꯣꯏꯔꯗꯤ ꯅꯪ ꯑꯃꯨꯛ ꯐꯥꯔꯛꯑꯣ ꯍꯥꯏꯑ
ꯍꯣꯏ ꯍꯪꯉꯣꯏ ꯆꯥꯕꯗꯤ ꯑꯩꯈꯣꯏ ꯏꯁꯥ ꯌꯥꯝ ꯐꯩꯌꯦ ꯍꯥꯏꯕꯅꯤ ꯍꯥꯏꯅꯕꯅꯦꯕ
ꯍꯣꯏ ꯑꯁ ꯌꯥꯝ ꯐꯩ ꯑꯁꯦꯡꯕ ꯑꯩ ꯑꯗꯨꯗꯒꯤ ꯑꯗꯨꯝ ꯆꯥꯈ꯭ꯔꯕꯅꯦ
ꯎꯝ
ꯌꯥꯝꯁꯕ
ꯎꯝ ꯅꯣꯏ ꯅꯨꯄꯥꯗꯤ ꯀꯔꯤ ꯀꯔꯤ ꯊꯕꯛ ꯁꯨꯔ ꯂꯩꯒꯦ ꯅꯣꯏꯗꯤ
ꯑꯩꯈꯣꯏꯁꯨ ꯑꯗꯨꯝ ꯑꯔꯥꯏ ꯑꯔꯥꯏꯕ ꯀꯝꯄꯅꯤꯗ ꯌꯥꯎꯔꯒ ꯑꯗꯩ ꯑꯗꯩ ꯑꯗꯨꯝ ꯊꯕꯛ ꯁꯨꯔꯤꯅꯦ ꯁꯤꯅꯤ ꯍꯥꯏꯕ ꯂꯩꯇꯦꯀꯣ ꯑꯩꯈꯣꯏꯒꯤ ꯊꯕꯛꯁꯨ
ꯍꯣꯏ ꯈꯣꯏꯗꯤ ꯑꯐꯪ ꯐꯪꯕꯗ ꯑꯗꯨꯝ ꯁꯨꯔ ꯂꯩꯔꯦ
ꯑꯗꯨꯅꯦ ꯑꯗꯨꯅ ꯈ꯭ꯋꯥꯏꯗꯒꯤ ꯐꯥꯏꯗ ꯑꯃꯈꯛꯇ ꯁꯨꯔꯒ ꯊꯥꯗ ꯊꯥꯒꯤ ꯇꯣꯂꯣꯞ ꯉꯥꯏꯔꯒ ꯋꯥ ꯋꯥꯟ ꯂꯥꯏꯕ ꯁꯂꯨꯕꯨꯗ
ꯎꯝ ꯃꯣꯏꯁꯨ ꯂꯩꯕ ꯅꯨꯡꯉꯥꯏꯔꯣꯏꯑꯕ ꯃꯣꯏ ꯆꯠꯊꯣꯛ ꯆꯠꯅꯤꯡ ꯆꯠꯊꯣꯛ ꯆꯠꯁꯤꯟꯁꯨ ꯆꯠꯊꯣꯛꯅꯤꯡꯉꯁꯨ ꯆꯠꯊꯣꯛꯄ ꯉꯝꯗꯅ ꯂꯩꯕ ꯁꯨꯔꯨꯛꯄꯨꯗꯤ ꯑꯗꯨꯅ ꯐꯔꯦꯕ
ꯑꯗꯨꯅ ꯐꯩꯌꯦ
ꯑꯗꯨ ꯑꯁ ꯃꯔꯛ ꯃꯔꯛꯇꯤ ꯃꯆꯥ ꯃꯁꯨꯒꯤ ꯈꯜꯂꯒ ꯌꯥꯝꯅꯗꯤ ꯑꯦ ꯋꯥꯕꯅꯦ ꯑꯗꯨꯕꯨ ꯎꯄꯥꯏ ꯂꯩꯇꯦ ꯑꯗꯨꯝ
ꯆꯠꯄ ꯌꯥꯗꯅ ꯑꯗꯨꯝ ꯇꯥꯜꯂꯒ ꯂꯩꯔꯕꯅꯦ ꯄꯩꯁꯥꯁꯨ
ꯎꯝ ꯑꯗꯨꯗꯅꯦ ꯄꯩꯁꯥ ꯇꯥꯟꯐꯝꯅ ꯂꯩꯇꯕꯕꯁꯤꯒ ꯑꯩꯈꯣꯏꯗꯗꯤꯀꯣ
ꯍꯣꯏ
ꯍꯤꯡꯕꯗꯤ ꯈꯔꯕꯨꯗꯤ ꯋꯥꯏ
ꯂꯩꯇꯦ ꯑꯩꯈꯣꯏꯗꯨꯁꯨ ꯂꯩꯗꯅ ꯌꯥꯝ ꯋꯥꯅ ꯑꯁ ꯀꯃꯥꯏꯅ ꯇꯧꯁꯤꯔꯥ ꯍꯥꯏꯅ
ꯎꯝ
ꯇꯧꯔꯒ ꯍꯣꯏ ꯇꯝꯄꯥꯛꯇ ꯆꯠꯇ꯭ꯔꯗꯤ ꯌꯥꯔꯣꯏ ꯍꯥꯏꯅ ꯂꯥꯁ ꯌꯔꯁꯦ ꯃꯥꯔꯁ ꯆꯠꯂꯒ ꯑꯗꯨꯝ ꯀꯔꯤ ꯊꯕꯛ ꯁꯨꯁꯤꯔꯥ ꯍꯥꯏꯅ ꯑꯣ ꯏꯅꯤ ꯆꯤꯕꯅꯥꯏ
ꯎꯝ
ꯀꯨꯏꯅ ꯊꯤꯔꯒ ꯑꯁ ꯑ ꯀꯝꯄꯅꯤꯗ ꯌꯥꯎꯒ ꯑꯔꯩ ꯑꯔꯩꯕ ꯑꯗꯨꯝ ꯁꯨꯈ꯭ꯔꯁꯦ ꯃꯤꯅ ꯀꯥꯎ ꯀꯥꯎꯕꯗ ꯑꯗꯨꯝ ꯁꯨꯈ꯭ꯔꯁꯦ ꯍꯥꯏꯅ ꯍꯣꯏ ꯑꯗꯨꯅ ꯐꯔꯦ ꯍꯥꯏꯅ ꯑꯗꯨꯒꯤ ꯊꯕꯥꯛꯇꯣ ꯂꯥꯁ ꯏꯌꯥꯔꯗꯒꯤ ꯁꯨꯔꯒ ꯂꯩꯕꯀꯣ
ꯑꯗꯨꯝ ꯐꯥꯔꯦ ꯌꯥꯝ ꯁꯥꯔꯝꯒꯅꯤ ꯀꯝꯄꯅꯤꯗꯗꯤ
ꯍꯣꯏ ꯑꯗꯨꯝ ꯑꯩꯈꯣꯏ ꯍꯧꯖꯤꯛ ꯍꯧꯖꯤꯛꯀꯤ ꯊꯤꯔꯒ ꯆꯥꯕꯒꯤꯗꯨꯗꯤ ꯑ ꯑꯁꯤꯅ ꯐꯔꯦ ꯑꯗꯨꯕꯨ ꯃꯣꯏꯁꯨ ꯅꯣꯡ ꯆꯨ ꯅꯣꯡ ꯃꯅꯥꯛ ꯃꯅꯥꯛꯇꯗꯤ ꯊꯕꯛꯁꯦ ꯌꯥꯝ ꯌꯥꯝ ꯋꯥꯕꯁꯨ ꯁꯨꯕ ꯐꯪꯕ ꯖꯥꯠꯅꯤꯗ
ꯎꯝ ꯎꯝ ꯒꯥꯔꯤꯗꯤ ꯊꯧꯗꯦꯀꯣ ꯃꯥ
ꯒꯥꯔꯤ ꯊꯧꯗꯦ ꯍꯣꯏ ꯒꯥꯔꯤꯗꯤ ꯊꯧꯗꯦ ꯗ꯭ꯔꯥꯏꯚꯤꯡ ꯂꯥꯏꯁꯦꯟꯁꯁꯨ ꯌꯥꯎꯗꯕꯅꯤꯅꯦꯀꯣ
ꯎꯝ